ꯍꯂꯣ
ꯍꯜꯂꯣ
ꯑꯥ ꯇꯥꯕ꯭ꯔꯣ
ꯍꯣꯏ ꯇꯌꯦ
ꯆꯥꯛꯆꯥꯥꯕꯣ ꯀꯩꯁꯨ ꯇꯧꯗꯦ
ꯀꯁꯨ ꯇꯧꯗꯦ ꯀꯩꯅꯣꯗꯤ ꯇꯧꯔꯝꯅꯤꯗ
ꯑꯥ ꯆꯥꯛ ꯆꯥ ꯇꯣꯛꯑꯒ ꯐꯤꯗ ꯂꯩꯌꯦ
ꯍ ꯌꯥꯝ ꯅꯨꯉꯥꯏꯅ ꯑꯗꯨꯗꯤ
ꯅꯪꯗꯦ
ꯑꯩꯁ ꯐꯝꯃꯒ ꯂꯩꯌꯦ ꯀꯔꯤ ꯃꯆꯦꯜ ꯆꯥꯔꯒꯦ ꯑꯣꯛꯁꯥ
ꯎꯝ
ꯌꯥꯝ ꯍꯥꯎ ꯁꯥ ꯍꯥꯎ ꯍꯥꯎ ꯌꯥꯝꯖꯦ ꯍ ꯑꯃꯝꯀꯂ ꯑꯦ ꯍ ꯑꯃꯝꯀꯂ ꯑꯦ
ꯇꯔꯤ꯭ꯔꯣ ꯆꯥꯎ ꯍꯥꯎꯗ
ꯑ ꯑ ꯊꯤꯜ ꯑꯁꯤꯔ ꯍꯪꯗꯦꯅꯦꯁ ꯋꯦꯗꯔ ꯃꯇꯁꯤꯒ ꯇꯥꯔꯒꯔ ꯀꯣ
ꯎꯝ ꯑꯩꯁꯨ ꯏꯊꯟꯇ ꯆꯥꯕꯗ ꯅꯨꯡꯉꯥꯏꯇꯗꯅ ꯈꯜꯂꯝꯃꯤꯅꯤꯅꯦ ꯅꯪ ꯍꯦꯛ ꯍꯥꯏꯔꯛꯄꯁꯤꯗꯤ ꯀꯩꯅꯣꯝꯃ ꯏꯐꯥꯎꯗ ꯐꯥꯎꯔꯦ
ꯍꯔꯦ ꯍꯣꯔꯦꯟ ꯄꯨꯛ ꯅꯥꯔꯅꯤ ꯑꯇꯣꯝ ꯆꯥꯃ
ꯄꯨꯣꯛꯛꯇ ꯅꯥ ꯌꯥꯔꯣꯏꯍꯦ ꯀꯩꯗꯥꯔꯤ ꯄꯨꯡꯅꯥ ꯅꯥꯏ ꯄꯣꯁꯦ
ꯅꯥꯔꯅꯤ ꯅꯇꯣꯝ ꯆꯥꯕꯒꯦꯅ ꯃꯤꯉꯣꯟꯗ ꯄꯤꯖꯗꯒꯦ
ꯅ ꯃꯨꯛ ꯀ ꯑꯃꯛ ꯊꯤ ꯌꯣꯠ ꯈꯔꯒꯦꯅꯦ
ꯌꯣꯠꯈ꯭ꯔꯦ ꯅꯪ ꯀꯟ ꯏꯅꯦ ꯌꯣꯠꯂꯒ ꯂꯩꯔꯦ ꯇꯤꯟ ꯌꯥꯗ꯭ꯔꯦ ꯈꯥꯃꯨ ꯌꯥꯗ꯭ꯔꯦ ꯅꯪ ꯑꯥ ꯍꯣꯏ ꯅꯪ ꯐꯖꯅ ꯅꯥꯔꯅꯦꯕ ꯍꯣꯔꯦꯟ ꯎꯝ
ꯎꯝ
ꯅꯥꯔꯗꯤ ꯅꯉꯣꯟꯗ ꯇꯩꯅꯗꯣꯏꯅꯤꯀꯣ
ꯑꯩꯁ ꯅꯪꯅꯅꯤꯅꯦ ꯅꯇꯣꯝꯗ ꯆꯥꯕꯒꯤꯅꯤꯅꯦ ꯁꯤꯗꯤ ꯅꯪꯒꯤ ꯅꯔꯥꯟꯅꯤꯅ ꯑꯩꯅꯔꯣ
ꯅꯪ ꯍꯥꯟꯅꯁꯨ ꯃꯥꯡꯖꯧꯅꯅ ꯍꯥꯏꯗꯦ ꯑꯦ ꯑꯩꯗꯤ ꯅꯥꯔꯗꯤ ꯌꯥꯗꯦ
ꯀꯔꯤ ꯀꯔꯤ ꯍꯣꯠꯅꯔꯤꯒꯦ ꯅꯪꯗꯤ ꯍꯟꯗꯛꯀꯥꯟꯁꯦ
ꯀꯩꯁꯨ ꯇꯧꯗꯦꯗ ꯑꯗꯨꯝ ꯌꯨꯝꯗ ꯂꯩ
ꯑꯁ ꯅꯨꯡꯉꯥꯏꯗ ꯃꯤꯗꯤ ꯌꯨꯝꯗꯒ ꯐ꯭ꯔꯤꯗ ꯂꯩꯒ ꯑꯁ ꯌꯥꯝ ꯄꯥꯛ ꯀꯥꯂꯛꯏꯗ ꯅꯪꯒꯤ ꯄꯨꯟꯁꯤꯁꯦ
ꯎꯝ ꯑꯗꯨ ꯑꯩꯈꯣꯏ ꯃꯕꯦꯝꯃꯗꯤ ꯀꯩꯗꯧ ꯂꯩꯒꯦ
ꯑꯁ ꯑꯩꯈꯣꯏꯗꯤ ꯎꯄꯥꯏ ꯂꯩꯇꯕꯅꯤꯅ ꯁꯦꯜ ꯇꯥꯔꯒ ꯂꯩꯔꯦ ꯂꯣꯛ ꯇꯧꯔꯦ ꯇꯥꯟꯒꯅꯨ ꯗꯣ ꯅꯪ ꯍꯧꯖꯤꯛ ꯌꯨꯝꯗ ꯂꯩ ꯅꯨꯉꯥꯏꯅ ꯂꯩꯔꯤꯗꯣ ꯑꯗꯨꯅ ꯕꯦꯁꯠ ꯅꯤ
ꯎꯝ ꯑꯩꯁꯨ ꯁꯦꯟꯖꯦ ꯇꯥꯅꯤꯡꯉꯤꯅꯤꯅꯦ
ꯇꯥꯡꯒꯅꯨ ꯇꯥꯡꯒꯅꯨ ꯀꯔꯤꯁꯤꯟ꯭ꯔꯣ
ꯑꯦꯁ ꯁꯦꯟ ꯇꯥꯟꯗ꯭ꯔꯗꯤ ꯁꯦꯟ ꯄꯩꯁꯥ ꯄꯥꯏꯗꯗꯤ ꯍꯧꯖꯤꯛꯀꯥꯟ ꯗꯤ ꯌꯥꯗ꯭ꯔꯦꯅꯦ
ꯋꯥꯅꯅꯕ ꯑꯗꯨꯨꯝ ꯅꯨꯡꯉꯥꯏꯅ ꯇꯨꯝ ꯃꯆꯥꯔ ꯂꯩꯔꯣ ꯇꯥꯂꯒ ꯇꯥꯂꯒ ꯀꯩꯝ ꯀꯥꯟꯅꯔꯔꯣꯏ ꯁꯤꯒꯗꯕ ꯄꯨꯟꯁꯤꯈꯛ ꯉꯥꯛꯇꯅꯤ
ꯑꯗꯨꯗꯤ ꯅꯪꯗꯤ ꯑꯗꯨꯗꯤ ꯅꯪꯗꯤ ꯀꯩꯒꯤ ꯇꯥꯜꯂꯤꯅꯣ
ꯑꯩꯗꯤ ꯏꯔꯥꯡ ꯃꯇꯥꯁꯤꯅ ꯌꯥꯗꯕꯒꯤ ꯎꯄꯥꯏ ꯂꯩꯗꯕꯒꯤ ꯇꯥꯂꯤꯅꯦ ꯑꯩꯁꯦ
ꯑꯁ
ꯌꯥꯝ ꯐꯩꯗ ꯅꯪꯒꯤ ꯋꯥꯈꯜꯂꯣꯟꯁꯦ ꯌꯥꯝ ꯐꯩꯗ
ꯍꯣꯏ ꯑꯗꯨꯅꯦ
ꯎꯝ ꯑꯁ ꯅꯪ ꯂꯧꯕ ꯅꯨꯄꯥꯗꯤ ꯃꯔꯥꯏꯕꯛ ꯐꯗꯧ ꯃꯥꯜꯂꯤꯍꯦ
ꯐꯔꯔꯣꯏ ꯐꯔꯔꯣꯏ ꯑꯉꯥꯎꯕꯗꯣ ꯑꯩꯒꯤ ꯇꯥꯏꯞ ꯑꯉꯥꯎ ꯉꯥꯎꯔꯒ ꯆꯠꯈꯔꯥꯅꯤ ꯃꯥꯁꯨ ꯎꯝ ꯑꯗꫭ ꯅꯪꯗꯤ ꯅꯣꯏ ꯁꯤꯕꯤꯂꯤꯡꯗꯣ ꯀꯌꯥꯔꯣ
ꯎꯝ ꯑꯍꯨꯝ ꯂꯩꯌꯦ
ꯑꯁ ꯌꯥꯝ ꯅꯨꯡꯉꯥꯏꯅꯦ ꯑꯍꯨꯝ ꯈꯛꯇꯒ ꯄꯣꯛꯏꯅꯦ ꯅꯣꯏꯗꯤ
ꯎꯝ ꯑꯩꯈꯣꯏ ꯁꯤꯞꯂꯤꯡ ꯑꯍꯨꯝꯅꯦ ꯏꯆꯟ ꯅꯨꯄꯤ ꯑꯅꯤ ꯂꯩ ꯑꯩꯅ ꯎꯝ
ꯏꯁ ꯀꯔꯤꯒꯔꯥ ꯀꯣ ꯌꯥꯝ ꯐꯩꯌꯦ ꯅꯪꯗꯤ ꯑꯩꯈꯣꯏꯗꯤ ꯌꯥꯝꯃꯦ
ꯑꯣ
ꯃꯉꯥꯅꯦ ꯅꯨꯨꯄꯥ ꯃꯔꯤ ꯑꯍꯨꯝꯁꯨꯨꯕ
ꯑꯣ ꯅꯪ ꯅꯨꯄꯤ ꯅꯊꯟꯇꯥ
ꯍꯣꯏ ꯑꯩꯁꯨ ꯅꯨꯄꯥ ꯃꯔꯤ
ꯑꯣ ꯑꯇꯣꯟ ꯑꯇꯥꯡꯅꯤꯅꯦ
ꯀꯗꯥꯏꯗꯩꯅꯣ
ꯕꯦꯔꯥ ꯀꯥꯅꯤ ꯍꯦ
ꯏꯕꯥꯏ ꯉꯁꯤꯗꯤ ꯂꯝ ꯍꯦꯟ ꯌꯔꯣꯏ ꯎꯝ ꯄꯨꯔꯞ ꯄꯨꯔꯞ ꯆꯥꯡꯅ ꯐꯨꯕꯤꯒꯤꯗ
ꯆꯩꯌꯥꯝ ꯆꯗꯩꯅꯦ ꯑꯩ ꯂꯧꯕ ꯅꯨꯄꯥꯗꯤ ꯅꯇꯩ ꯆꯗ꯭ꯔꯗꯤ
ꯕꯦꯕꯥ ꯀꯥꯗꯧ ꯃꯥꯟꯂꯦꯕꯥ
ꯏꯅꯥꯎꯅꯨꯄꯥ ꯑꯩꯈꯣꯢ ꯑꯅꯤ ꯆꯥꯒꯅꯤ ꯑꯩꯈꯣꯏ ꯗꯗꯥ ꯑꯅꯤꯒꯤ ꯆꯥꯒꯅꯤ ꯑꯁ ꯑꯩꯒꯤ ꯆꯥꯒꯤꯅꯦ ꯑꯃꯨꯛ ꯑꯁ ꯂꯣꯏꯔꯦ
ꯢꯁ ꯑꯃꯨꯛ ꯅꯌꯥꯝ ꯅꯣꯏ ꯅꯨꯄꯥꯁꯤꯡꯅ ꯄꯨꯔꯤꯉꯩꯗ ꯅꯪꯅꯁꯨ ꯑꯃꯨꯛ ꯐꯨꯕꯤꯗꯣꯏꯕ
ꯍꯣꯏ ꯐꯨꯗꯣꯏꯅꯦ ꯑꯩꯁꯨ ꯀꯜꯂꯣꯏꯌꯦ ꯅꯇꯩ ꯆꯥꯗ꯭ꯔꯗꯤ
ꯑꯁ ꯗꯨꯃꯥꯏꯅ ꯇꯧꯅꯣꯃꯦ ꯅꯨꯄꯥ ꯅꯨꯡꯁꯤꯌꫭ
ꯅꯨꯡꯁꯤꯔꯁꯨ ꯅꯥꯇꯩ ꯆꯥꯗ꯭ꯔꯗꯤ ꯐꯠꯇꯕ ꯔꯣꯝꯗ ꯆꯠꯈ꯭ꯔꯗꯤ ꯑꯥ ꯈꯪꯗꯦ ꯑꯩꯗꯤ ꯑꯐꯕꯔꯣꯝꯗ ꯁꯦꯝꯅꯤꯡꯉꯥꯏꯅꯗꯣ ꯋꯥꯔꯛꯑꯒ ꯐꯖ ꯐꯨꯒꯗꯕꯥꯅꯦ
ꯍꯦꯛꯇ ꯌꯩꯒꯗꯅꯦ ꯍꯥꯢꯌꯣꯕ
ꯑꯣ ꯍꯣ ꯍꯣꯏ ꯍꯣꯏ ꯌꯩꯒꯗꯕꯅꯦ ꯇꯧꯒꯗꯕꯅꯦ ꯑꯔꯦꯝꯕꯗ ꯀꯔꯤ ꯑꯩꯕꯨ ꯅꯨꯡꯁꯤꯌꯦ ꯄꯥꯝꯃꯦꯅ ꯂꯧꯕ ꯉꯝꯃꯅꯤ ꯑꯦ ꯍꯥꯏꯔꯒ ꯂꯧꯔꯒ ꯅꯥꯇꯩ ꯆꯥꯗ꯭ꯔꯗꯤ ꯍ ꯐꯖꯅ ꯇꯧꯒꯗꯕꯅꯤ ꯁꯅꯥꯄꯣꯠ ꯍꯣꯏ ꯍꯣꯏ ꯇꯣ ꯀꯗꯥꯅꯤ
ꯀꯦꯁ ꯂꯩꯌꯦ ꯑꯗꯨꯗꯤ ꯅꯪ ꯑꯃꯨꯛ ꯅꯪ ꯖꯦꯜꯃꯨꯛ ꯆꯪꯈꯤꯗꯅ ꯍꯥꯠꯄꯃꯛꯇꯤ ꯍꯥꯠꯂꯨꯅꯦꯍꯦ
ꯅꯇꯩꯕꯨ ꯆ꯭ꯗꯔꯤ ꯍꯥꯠꯇꯣꯛꯀꯗꯕ
ꯎꯝ
ꯐꯒꯤ ꯇꯧꯕꯅꯦ ꯐꯒꯤ ꯇꯧꯕꯅꯦ ꯑꯩ ꯀꯌꯤꯝ ꯇꯧꯕ ꯉꯝꯗꯦ ꯃꯤꯕꯨ ꯐꯨꯕꯁꯨ ꯉꯝꯗꯦ ꯊꯤꯅ ꯆꯩꯕꯁꯨ ꯉꯝꯗꯦ ꯑꯩꯗꯤ
ꯑꯁ ꯅꯨꯡꯁꯤ ꯈꯔꯦꯗꯥ ꯅꯪꯒꯤ ꯋꯥꯇꯥꯗꯨ ꯐꯥꯎꯗꯤ
ꯑꯗꯨꯅꯦ ꯉꯝꯗꯦ ꯆꯤꯟꯗ ꯄꯩꯛꯍꯥꯏ ꯍꯥꯏꯕ ꯉꯥꯛ ꯈꯥꯛꯇꯅꯦ
ꯎꯝ ꯅꯪꯕꯨ ꯅꯨꯡꯁꯤꯗꯤ ꯉꯝꯗꯕꯅꯦꯗ
ꯍꯣꯏ ꯅꯨꯡꯁꯤꯔꯁꯨ ꯅꯨꯡꯁꯤꯗꯔꯁꯨ ꯈꯪꯗꯦ ꯃꯤꯑꯩ ꯄꯥꯛ ꯊꯤꯅ ꯆꯩꯥꯕ ꯄꯨꯕ ꯑꯝꯇ ꯇꯧꯗ꯭ꯔꯤꯅ ꯅꯨꯡꯁꯤꯌꯦꯕ ꯑꯗꯣ ꯃꯣꯏꯅꯁꯨ ꯑꯩꯉꯣꯟꯗ ꯇꯧꯔꯛꯑꯗꯤ ꯑꯩꯁꯨ ꯅꯨꯡꯉꯥꯏꯑꯦꯕ ꯑꯗꯨꯗꯤ ꯈꯜꯂꯒ ꯄꯣꯠꯇ ꯑꯩꯗꯤ ꯇꯧꯗꯕ ꯑꯗꯨꯒꯨꯝꯕ
ꯎꯝ ꯌꯥꯝ ꯐꯩ ꯌꯥꯝ ꯐꯩ
ꯐꯕꯅ ꯐꯔꯦꯗꯥ
ꯎꯝ ꯅꯪꯁꯨ ꯋꯥꯔꯤ ꯁꯥꯕ ꯅꯨꯡꯉꯥꯏ ꯅꯪ ꯋꯥꯔꯤ ꯈꯔ ꯌꯥꯝ ꯁꯥꯔꯛꯑꯣ
ꯀꯔꯤ ꯋꯥꯔꯤ ꯁꯁꯤꯔ ꯀꯣ ꯑꯗꯨꯗꯤ
ꯅꯡꯁꯦ ꯑꯉꯥꯡ ꯁꯨ ꯅꯠꯇꯕꯒꯨꯝ ꯑꯍꯟꯁꯨ ꯅꯠꯇꯕꯒꯨꯝ ꯐꯕꯛ ꯏꯇꯥꯇꯥ ꯂꯩꯔ
ꯎꯝ ꯑꯉꯥꯡ ꯑꯍꯥꯟꯕꯅꯦ
ꯍꯥꯥ
ꯑꯉꯥꯡ ꯑꯍꯟ ꯍꯥꯏꯗꯨꯅꯦ
ꯑꯉꯥꯡ ꯑꯍꯟ ꯔꯣ ꯐꯔꯛ ꯏꯇꯥ ꯇꯥꯔꯒ ꯂꯩ ꯅꯪꯖꯦ
ꯑꯝ ꯑꯝ ꯑꯩꯉꯣꯜꯗꯁꯨ ꯁꯨꯃꯥꯏꯅ ꯍꯥꯏꯔꯛꯄꯁꯦ ꯃꯤ ꯑꯃꯅ ꯅꯊꯟꯇ ꯅꯠꯇ꯭ꯔꯦꯍꯦ
ꯎꯝ ꯆꯍꯤꯁꯦ ꯀꯣ ꯇ꯭ꯋꯦꯟꯇꯤ ꯊ꯭ꯔꯤ ꯇ꯭ꯋꯦꯟꯇꯤ ꯇꯨ ꯇ꯭ꯋꯦꯟꯇꯤ ꯐꯣꯔ ꯈꯛꯇ ꯂꯩꯒꯗꯕ ꯃꯥꯜꯂꯦ ꯅꯪꯁꯦ
ꯆꯠꯂꯣ ꯑꯗ ꯍꯦꯂꯦ
ꯌꯥꯔꯣ ꯂꯣꯏ ꯍꯦꯜꯂꯕꯗꯣ
ꯅꯪꯗꯤ ꯅꯪ ꯀꯌꯥꯂꯩꯒ ꯅꯪ ꯆꯍꯤ ꯀꯌꯥ
ꯍꯥꯏꯗꯤ ꯇ꯭ꯋꯦꯟꯇꯤ ꯋꯥꯟꯅ ꯍꯥꯟꯅ ꯐꯥꯈ꯭ꯔꯦ
ꯑꯣꯢ ꯏꯆꯟ ꯒꯨꯝꯕꯅꯤꯅꯦ
ꯍ ꯅꯪꯒꯤ ꯄꯨꯟꯁꯤꯒ ꯑꯩꯒꯤ ꯄꯨꯟꯁꯤꯒ ꯆꯞ ꯆꯥꯔꯦ
ꯍꯥꯥ
ꯅꯪꯒꯤ ꯄꯨꯟꯁꯤꯒ ꯑꯩꯒ ꯄꯨꯟꯁꯤꯒ ꯆꯞ ꯆꯥꯔꯦꯕ ꯑꯗꯨꯗꯤ
ꯎꯝ ꯎꯝ ꯌꯥꯝ ꯆꯥꯟꯅꯅꯅ ꯁꯦꯝꯃꯛꯑꯦꯀꯣ
ꯎꯝ ꯀꯌꯥꯔꯣ ꯅꯪꯗꯤ ꯎꯝ
ꯑꯩꯗꯤ ꯑꯥ ꯌꯧꯔꯦ ꯆꯥꯍꯤ ꯀꯨꯟꯊꯔꯥ ꯍꯦꯜꯂꯦ
ꯍꯦꯜꯂꯝꯃꯥꯅꯤ
ꯎꯝ
ꯀꯦꯖꯤ ꯑꯃꯥ ꯁꯦꯝꯕꯤꯌꯨꯔꯥ ꯑꯗꯨꯗꯤ ꯅꯪꯒꯤ
ꯎꯝ ꯌꯥꯔꯖꯠꯅꯦ ꯃꯌꯨꯝ ꯄꯥꯟꯕ ꯈꯪꯗꯕ
ꯍꯣꯏ ꯃꯌꯨꯝ ꯄꯥꯝꯕ ꯈꯪꯗꯕ ꯌꯥꯝ ꯂꯩꯏ ꯑꯩꯈꯣꯏ ꯑꯩꯈꯣꯏ ꯀꯩꯅꯣꯗꯀꯣ ꯑꯩꯈꯣꯏ ꯈꯨꯟꯗ ꯑꯩꯈꯣꯏ ꯂꯩꯀꯥꯏꯗ
ꯎꯝ
ꯑꯗꯨ ꯑꯣꯏꯅ ꯁꯦꯝꯃꯁꯤꯔꯥ ꯈꯪꯗꯦꯅꯦ
ꯌꯥꯏ ꯌꯥꯏ
ꯎꯝ
ꯍꯣꯏ ꯃꯌꯨꯝ ꯃꯌꯨꯝ ꯄꯥꯟꯕ ꯈꯪꯗꯅ ꯂꯩꯕꯁꯤꯡ ꯃꯥꯋꯥꯅ ꯍꯨꯜꯗꯣꯛꯑꯕꯁꯤꯡꯗꯣ ꯅꯨꯡꯉꯥꯏꯇꯦ
ꯍꯣ ꯍꯣ ꯍꯣ ꯂꯣꯏꯅ ꯂꯥꯎꯔꯣ ꯑꯃꯥ ꯅꯥꯠ
ꯎ ꯍꯦ ꯍꯦ ꯂꯧꯕꯗꯤ ꯑꯃꯈꯛꯇ ꯂꯧꯖꯥꯒꯦ ꯃꯤꯕꯨ ꯀꯩ ꯀꯩꯅꯣ ꯈꯟꯈꯤꯅꯤ
ꯂꯧꯑꯣ ꯂꯣꯏ ꯂꯧꯑꯣ ꯅꯨꯡꯉꯥꯏꯗꯦꯕ ꯃꯣꯏꯗꯣ ꯂꯩꯁꯥꯕꯤ ꯌꯥꯝ ꯂꯤꯈ꯭ꯔꯦꯕ ꯗꯒꯤ
ꯅꯪ ꯅꯨꯡꯉꯥꯏꯇꯦ ꯍꯥꯏꯒꯦ ꯈꯔ ꯅꯪ ꯅꯪ ꯅꯨꯡꯉꯥꯏꯇꯦ ꯍꯥꯏꯔꯤꯁꯦ ꯆꯥꯛꯗꯤ ꯅꯣꯏ ꯑꯅꯤ ꯑꯍꯨꯝ ꯂꯧꯁꯤꯜꯂ ꯊꯥꯛꯄ ꯀꯅꯥ ꯉꯝꯗꯣꯏꯅꯣ
ꯌꯗ ꯊꯥꯛꯎ ꯅꯪ ꯅꯨꯄꯥ ꯅꯠꯇ꯭ꯔꯣ ꯊꯥꯛꯀꯗꯕꯅꯤ
ꯑꯁ ꯊꯕꯛꯁꯨ ꯇꯧꯕ ꯅꯨꯡꯉꯥꯏ ꯉꯁꯥꯏ ꯃꯃꯥꯡꯗꯗꯤ
ꯎ ꯍꯥ ꯍꯥ ꯊꯥꯛꯀꯗꯕꯅꯤ ꯅꯪ
ꯑꯃꯨꯛ ꯊꯥꯛꯇꯣꯏꯕ ꯐꯖꯔꯅꯤ ꯑꯩꯗ ꯕꯥꯔꯕꯥꯠ ꯇꯥꯔꯅꯤꯅꯦ
ꯑꯗꯨꯃꯥꯏꯅ ꯇꯧꯅꯨ ꯂꯩꯁꯥꯕꯤ ꯅꯕꯨꯛ ꯐꯥꯠꯇꯕ ꯇꯧꯅꯨꯀꯣ
ꯍꯦ ꯐꯥꯠꯇꯕ ꯅꯠꯇꯦꯗ ꯐꯥꯒꯤ ꯇꯕꯅꯦꯗ ꯑꯦ ꯇꯥꯕꯁꯦꯄꯒꯤꯦ ꯇꯥꯒꯅꯁꯨ ꯄꯥꯏꯔꯅ ꯑꯣ ꯅꯨꯡꯉꯥꯏꯅ ꯂꯩꯌꯣ ꯍꯌꯦꯡꯋꯥꯏ ꯃꯇꯝ ꯂꯥꯛꯈꯤꯅꯤ ꯄꯥꯅꯤꯡꯗꯁꯨ ꯄꯥꯟꯕ ꯃꯇꯝ ꯂꯥꯛꯈꯤꯅꯤ
ꯎꯝ ꯎꯝ ꯆꯦꯆꯦꯅ ꯆꯦꯆꯦꯅ ꯍꯥꯏꯕꯅꯤꯅ ꯊꯥꯖꯔꯒꯦ
ꯑꯣ ꯍꯣ ꯍꯣ ꯍꯣꯏ ꯊꯥꯖꯕ ꯅꯠꯇꯦꯅꯦ ꯍꯣꯏ ꯏꯂꯒꯦ ꯍꯥꯏꯌꯨꯅꯦ ꯍꯣꯏ ꯍꯣꯏ ꯍꯣꯏ
ꯑꯗꯨ ꯂꯥꯁꯇ ꯐꯪꯗ ꯐꯪꯗꯒꯅ ꯅꯪ ꯑꯣꯏꯔꯁꯨ ꯌꯥꯏꯗ
ꯑꯗꯨꯅ ꯑꯩꯗꯤ ꯑꯁ ꯈꯔ ꯑꯉꯥꯡ ꯑꯣꯏꯔꯦ ꯅꯧꯒꯗꯕ ꯃꯥꯜꯂꯤꯅꯦ ꯅꯪꯒ ꯍꯥꯏꯔꯗꯤ
ꯑꯣ ꯑꯣ ꯑꯣ ꯑꯣ ꯂꯥꯏꯕꯥꯛꯁꯦ
ꯐꯗꯣꯏꯅꯦ ꯑꯗꯨ ꯑꯁ ꯀꯔꯤꯔꯥ ꯅꯨꯡꯁꯤꯅꯕꯗꯨꯕꯨ ꯑꯉꯥꯡ ꯑꯍꯥꯟ ꯍꯥꯏꯕ ꯂꯩꯥꯏꯕ꯭ꯔꯣ ꯆꯥꯍꯤ ꯂꯩꯕ꯭ꯔꯅꯦ
ꯍꯣꯏꯗ ꯈꯥꯏꯗꯦꯗ
ꯑꯗꯨꯅꯦꯕ
ꯑꯗꯨꯕꯨꯗꯤ
ꯂꯩꯃꯤꯟꯅꯔꯀꯥꯟꯗ ꯍꯣꯏ ꯑꯣ ꯍꯣ ꯍꯣꯏ ꯁꯤꯅꯥ ꯂꯣꯏꯔꯦ ꯍꯣꯏ
ꯎꯝ
ꯍꯌꯦꯡꯋꯥꯏ ꯂꯩꯃꯤꯟꯅꯔꯒ ꯍꯥ ꯃꯥꯏ ꯃꯥꯏ ꯊꯣꯛꯄ ꯂꯩꯖꯁꯅꯤ ꯇꯧꯖꯁꯅꯤ ꯑꯗꯨꯕꯨ
ꯊꯝꯃꯣꯏ ꯑꯅꯤ ꯌꯥꯅꯔꯦ ꯇꯧ ꯇꯥꯔꯦꯅꯦ
ꯎꯝ ꯅꯪꯁꯦ ꯏꯁꯩ ꯌꯥꯝ ꯁꯛꯄ ꯍꯩꯔꯝꯒꯗꯕ ꯃꯥꯜꯂꯦ ꯁꯛꯑꯣ
ꯑꯁ ꯎꯝ ꯏꯁꯩ ꯉꯥꯛꯇ ꯏꯁꯩꯩꯅꯕꯣꯈꯩꯔꯁꯃꯤꯟ ꯂꯩꯔꯨꯔꯁꯤꯅꯦ ꯁꯛꯑꯗꯕꯅꯤ ꯍꯩꯇꯕꯒꯤꯅꯦ ꯑꯩꯅ ꯍꯧꯖꯤꯛ ꯁꯛꯏꯕꯒꯤ ꯇꯥꯟꯖꯥ
ꯉꯥꯛꯇꯪ ꯉꯥꯏꯍꯥꯛꯇꯪ ꯃꯆꯦꯠ ꯑꯃ ꯁꯛꯄ ꯐꯥꯎ ꯑꯩ ꯋꯥꯊꯥꯒꯦ ꯇꯧꯔꯦꯅꯦ ꯐꯖ ꯃꯒ
ꯑꯩꯗꯤ ꯋꯥꯔꯤꯗꯨꯒꯤ ꯃꯇꯨꯡ ꯏ ꯃꯇꯨꯡꯏꯟꯅ ꯈꯔ ꯀꯩꯅꯣ ꯇꯧꯕ ꯋꯥꯅꯤꯖ
ꯍꯣꯏꯗꯤ ꯍꯣꯏꯗꯤ ꯆꯨꯝꯃꯤ ꯆꯨꯝꯃꯤ ꯑꯗꯨꯕꯨꯁꯨ ꯉꯥꯛꯇꯪ ꯁꯛ ꯂꯣꯛꯄꯁꯨ ꯌꯥꯝ ꯐꯖꯕ ꯍꯥꯏꯕ ꯇꯥꯔ
ꯎꯝ ꯏꯁꯩ ꯏꯁꯩꯗꯤ ꯁꯛꯄ ꯍꯩꯒꯁꯦ ꯆꯣꯡꯊꯣꯛꯀꯦ ꯇꯧꯕ ꯊꯣ ꯃꯣꯏꯗꯣ
ꯍ ꯍꯣꯏ ꯑꯗꯨ ꯑꯗꯨꯅꯦ
ꯇ ꯊꯣꯛꯗꯤ ꯀꯣ ꯈꯔꯩꯅꯣ ꯁꯦꯡꯗ ꯅꯝ
ꯎꯝ ꯎꯝ ꯎꯝ ꯎꯝ ꯑꯁ ꯅꯣꯡ ꯆꯨꯨꯔꯅꯦ ꯍꯧꯖꯤꯛꯇꯤ ꯅꯣꯏꯔꯣꯝꯗ ꯆ ꯆꯨꯕ꯭ꯔꯣ
ꯅꯣꯡ ꯅꯣꯡꯣꯡ ꯆꯨꯔꯛ ꯑꯦ ꯀꯅꯥ ꯅꯣꯡꯣꯡꯁꯨ ꯆꯨꯋꯦ ꯅꯨꯡꯁꯥꯗ ꯊꯣꯛꯑꯦ ꯃꯩ ꯃꯨꯠꯈꯤꯗ꯭ꯔꯦꯀꯣ ꯇꯜꯂꯗ
ꯏꯁ ꯀꯤꯌꯦꯀꯣ ꯍ
ꯎꯝ
ꯎꯝ ꯎꯝ
ꯅꯣꯡ ꯆꯨꯗꯤ ꯃꯩ ꯨꯀꯜꯂꯦꯕꯀꯣ
ꯑ ꯇꯧꯕ ꯇꯧꯏ ꯇꯧꯋ
ꯑꯗꯨ ꯃꯒ ꯀꯩ ꯀꯩ ꯍꯥꯏꯅꯔꯤꯒꯦ ꯅꯪꯒꯤꯦ
ꯑꯁ ꯑꯩꯗꯤ ꯀꯣꯂꯦꯖ ꯆꯠꯂꯒ ꯍꯟꯗꯛ ꯍꯛꯇ ꯀꯝꯄ꯭ꯌꯨꯇꯔ ꯇꯝꯕ ꯂꯣꯏꯔꯒ ꯑꯗꯨꯝ ꯇꯥꯟꯖꯕ ꯇꯧꯔꯤꯌꯦ ꯑꯩꯗꯤ
ꯑꯣ ꯑꯣ ꯍꯥꯏꯅ
ꯐꯇꯩꯗ ꯀꯟꯗꯦ ꯀꯟꯗꯦ ꯇ ꯎ ꯈꯔ ꯈꯛꯇ ꯀꯥꯟꯅꯒꯗ꯭ꯔꯥ ꯍꯥꯏꯅ ꯇꯧꯖꯕꯅꯤꯗ ꯑꯗꯨꯕꯨꯗꯤ ꯑꯗꯨꯕꯨ ꯀꯩꯝ ꯀꯥꯟꯅꯗꯦ ꯑꯩꯁꯦ
ꯀꯩꯩꯅ ꯅꯁꯥ ꯅꯊꯟꯗ ꯑꯃꯨꯛ ꯊꯥꯒꯠꯂꯤ ꯁꯥ ꯅꯊꯟꯇ ꯁꯤꯗꯩꯗꯨꯕꯣ
ꯑꯗꯨꯃꯥꯏꯅꯤ ꯄꯨꯟꯁꯤ ꯍꯥꯏꯁꯤꯗꯤ ꯑꯃꯨꯛ
ꯑꯦ ꯅꯨꯡꯉꯥꯏꯊꯣꯛꯀꯗꯕꯅꯤ ꯅꯪ ꯍꯣꯠꯅꯔꯤꯗꯣ ꯐꯕꯅꯤ ꯀꯩꯅꯣ
ꯎꯝ ꯈꯪꯗꯦ
ꯃꯍꯩ ꯌꯥꯜꯂꯅꯤ ꯅꯣꯡꯃꯗꯤ ꯀꯩꯅꯣ ꯄꯥꯈꯜꯗꯅꯣ
ꯎꯝ ꯇꯨꯝꯅꯤꯡꯉꯦꯅꯦ ꯁꯤꯒꯕꯗꯥꯏꯁꯦ
ꯎꯝ
ꯑ ꯑꯩꯅꯀꯣ ꯑꯩꯗꯤꯁꯤꯁꯦ ꯂꯤꯂꯤꯒ ꯑꯂꯨꯒ ꯕ꯭ꯔꯤꯟꯖꯔꯒ ꯌꯦꯔꯨꯝ ꯀꯥꯡꯉꯧ ꯇꯧꯔꯒ ꯆꯥꯏ
ꯑꯁ ꯌꯥꯝ ꯎ ꯅꯠꯇꯦꯅꯤꯀꯣ
ꯅꯪꯅ ꯍꯦꯟꯅ ꯍꯥꯎꯋꯤꯅ ꯎꯁꯥ ꯆꯥꯏꯕꯗꯣ ꯍꯦꯟꯅ ꯀꯜꯂꯛꯈ꯭ꯔꯦ ꯏꯕꯉꯣ
ꯎꯁꯥꯗꯤꯅ ꯎꯁꯥꯗꯤꯅꯗꯤꯖꯥꯏꯗ
ꯑꯩꯥꯏꯀꯣ ꯃꯤꯗꯤꯀꯣ
ꯎꯝ ꯅꯪ ꯏ ꯆꯥꯏ ꯍꯥꯏꯦ ꯅꯨꯅꯨꯡꯄꯤꯒꯤꯗꯤ ꯆꯥꯕ ꯉꯝꯗꯦꯕꯀꯣ ꯁꯨꯝ ꯆꯥꯅꯤꯡꯉꯗꯤ ꯆꯥꯖꯩ ꯍꯥꯏꯕ
ꯎꯝ ꯕꯕꯨꯗꯤꯁꯤ ꯌꯥꯝ ꯐꯔꯝꯒꯗꯧꯕ ꯃꯥꯜꯂꯦꯕ
ꯑꯥꯎ ꯈꯔ ꯄꯊꯣꯛ ꯏꯍꯦ ꯕꯣꯗꯤ